ꯇꯥꯏꯌꯦ ꯇꯥꯏꯌꯦ ꯇꯥꯏꯌꯦ
ꯀꯩꯗꯧꯔꯤꯕ꯭ꯔꯣ
ꯍꯧꯖꯤꯛꯅ ꯊꯕꯛ ꯍꯜꯂꯛꯑꯒ ꯆꯥꯛ ꯆꯥꯒꯦ ꯇꯧꯔꯤꯌꯦ
ꯑ ꯅꯪ ꯅꯪ ꯀꯦꯐꯦꯗꯀꯣ ꯉꯁꯤꯁꯨ
ꯍꯣꯏ ꯂꯥꯛꯔꯕꯅꯤꯅ ꯎꯄꯥꯏ ꯂꯩꯇꯦꯅꯦ
ꯀꯩꯗꯧꯕꯒꯤ ꯍꯥꯏꯕ
ꯂꯥꯏꯔꯕꯅꯤꯅ ꯊꯕꯛ ꯁꯨꯗ꯭ꯔꯗꯤ ꯎꯄꯥꯏ ꯂꯩꯇꯦꯕ
ꯂꯥꯏꯔꯕ ꯄꯩꯁꯥ ꯄꯥꯏ ꯀꯩꯅꯣ ꯂꯥꯏꯔꯕ ꯏꯅꯥꯛ ꯈꯨꯨꯟꯕ ꯂꯩꯇꯦꯌꯦ ꯃꯤ ꯃꯁꯥꯒꯤ ꯊꯕꯛ ꯂꯩꯔꯕꯗꯣ ꯊꯕꯛ ꯇꯧꯅꯤꯡꯉꯥꯏ ꯂꯩꯔꯕꯗꯣ ꯌꯥꯝꯅ ꯂꯥꯏꯕꯛ ꯐꯔꯕꯅꯤ
ꯃꯥꯅꯤꯗ ꯃꯥꯅꯤꯗ ꯑꯗꯨꯕꯨꯗꯤ ꯆꯨꯝꯗꯤ ꯆꯨꯝꯃꯦ ꯑꯗꯨ ꯑꯣꯏꯔꯁꯨ ꯑꯗꯨꯝ ꯍꯥꯏꯌꯨꯅꯤꯗ
ꯊꯕꯛ ꯌꯥꯝ ꯌꯥꯝꯕ꯭ꯔꯥ ꯅꯪ ꯊꯕꯛ ꯃꯐꯝꯗꯣ
ꯌꯥꯝꯗꯦ ꯅꯨꯡꯇꯤꯗ ꯑꯗꯨꯝ ꯐꯝ ꯐꯝꯃꯒ ꯂꯩꯌꯦ ꯑꯩꯈꯣꯏꯗꯤ ꯀꯁꯇꯃꯔ ꯌꯥꯝꯗꯕꯒꯤꯀꯣ
ꯑꯣ ꯑꯗꯨꯗꯤ ꯀꯩꯅꯣꯗꯤ ꯇꯣꯂꯣꯞꯇꯤ ꯀꯃꯥꯏꯅ ꯇꯧꯕ ꯑꯗꯨꯗꯤ ꯀꯁꯇꯃꯔ ꯌꯥꯝꯗ꯭ꯔꯗꯤ
ꯇꯤꯂꯣꯞꯇꯤ ꯑꯗꯨꯝ ꯔꯤꯒꯨꯂꯔꯗ ꯄꯤꯛꯏꯗ
ꯑꯣ ꯑꯗꯨꯝ ꯑꯗꯨꯝ ꯃꯦꯅꯦꯖ ꯇꯧꯕ ꯌꯥꯕ꯭ꯔꯣ
ꯍ
ꯌꯥꯏꯅꯦꯀꯣ ꯑꯗꯨꯗꯤ
ꯑꯗꯨꯝ ꯅꯨꯡꯉꯥꯏꯗ ꯍꯥꯏꯗꯤ ꯑꯩꯁꯦ ꯑꯗꯨꯝ ꯃꯦꯅꯦꯖꯔꯒꯨꯝꯒꯤ ꯃꯦꯅꯦꯖꯔꯒꯤ ꯄꯣꯁꯇꯨ ꯑꯗꯨꯝ ꯄꯥꯏꯕꯅꯤꯅꯀꯣ
ꯑꯣ ꯑꯣ ꯑꯗꯨ ꯑꯣꯏꯔꯗꯤ ꯀꯔꯤ ꯂꯥꯏꯔꯕ ꯑꯣꯏꯒꯦꯔꯣ ꯅꯪ ꯍꯨꯝ
ꯍꯥꯏ ꯃꯦꯅꯦꯖꯔꯁꯨ ꯇꯧꯋꯦ ꯑꯗꯨꯒ ꯁꯥꯔꯚꯤꯁꯁꯨ ꯇꯧꯋꯦ
ꯀꯦꯇꯔꯤꯡꯁꯨ ꯇꯧꯋꯦꯕ ꯌꯥꯔꯦꯗ ꯀꯩꯅꯣ ꯑꯣꯜ ꯏꯟ ꯋꯥꯟꯅꯦ ꯀꯩꯅꯣ ꯃꯜꯇꯤ ꯇꯥꯁꯀꯤꯡ
ꯃꯥꯅꯦ
ꯈꯪꯗꯦ ꯌꯥꯝ ꯐꯩꯌꯦ ꯊꯕꯛ ꯇꯧꯅꯤꯉꯥꯏꯅ ꯂꯩꯌꯨꯗꯣ ꯑꯩꯅ ꯑꯗꯨꯝ ꯋꯥꯔꯤ ꯁꯥꯟꯅꯔꯛꯄꯁꯦ ꯎꯝ ꯀꯩ ꯀꯩꯀꯩ ꯇꯧꯒꯦ ꯅꯣꯏꯗꯤ ꯅꯨꯡꯇꯤꯒꯤ ꯀꯩꯀꯩ ꯇꯧꯒꯦ ꯍꯥꯏꯔꯒ ꯑꯗꯨꯝ ꯇꯨꯝꯃꯒ ꯍꯤꯞꯄꯒ ꯑꯗꯨꯝ ꯆꯥꯕ ꯇꯧꯔ ꯂꯩ ꯑꯗꯨ ꯑꯗꯨ ꯈꯨꯝꯕꯥꯛꯇ ꯉꯥꯏꯑꯕ
ꯍꯣꯏ ꯍꯥꯏꯁꯦꯀꯣ ꯍꯣꯏ ꯃꯤ ꯂꯣꯏ ꯃꯤ ꯃꯤ ꯂꯣꯏꯔꯤꯗꯤ ꯅꯠꯇꯦꯀꯣ ꯏꯅꯥꯛ ꯈꯨꯣꯟꯕ ꯃꯤ ꯑꯣꯏꯔꯁꯅꯨ ꯍꯥꯏꯗꯤ ꯑꯍꯟ ꯑꯣꯏꯔꯗꯤ ꯑꯍꯟ ꯑꯍꯟ ꯑꯣꯏꯔꯗꯤꯀꯣ ꯌꯨꯝꯗ ꯍꯥꯏꯗꯤ ꯃꯌꯥꯏ ꯅꯌꯥ ꯅꯨꯨꯄꯥ ꯀꯔꯤꯅꯣ ꯑꯗꯨꯝ ꯑꯣꯏꯔꯁꯅꯨ ꯑꯇꯣꯝꯕꯗꯤ ꯍꯣꯏ ꯑꯇꯣꯝꯕ ꯑꯇꯣꯝꯕꯗꯤ ꯑꯇꯣꯝꯕꯅꯤꯅ ꯑꯗꯨ ꯑꯣꯏꯔꯁꯨ ꯏꯅꯥꯛ ꯈꯨꯟꯕꯒꯤꯁꯨ ꯃꯁꯥ ꯃꯁꯥꯒꯤ ꯍꯣꯠꯅꯕ ꯇꯥꯕꯅꯤ ꯍꯥꯏꯗꯤ ꯃꯇꯨꯡꯗ ꯀꯔꯤ ꯂꯥꯛꯄꯤꯔꯣ ꯑꯗꯣ ꯈꯪꯗꯦꯕ ꯑꯩꯈꯣꯏꯁꯤꯕꯣ
ꯑꯗꯨꯅꯦ ꯏꯅꯥ ꯈꯨꯨꯠꯕ ꯃꯤꯗꯨꯅ ꯁꯨꯗꯔꯗꯤ ꯑꯗꯨꯝ ꯏꯅꯥꯛ ꯈꯨꯠꯂ ꯂꯩꯒꯦꯔꯣ
ꯍꯣꯏ ꯍꯣꯏ ꯃꯤꯒꯤ ꯄꯨꯟꯁꯤꯁꯦ ꯀꯔꯤ ꯈꯨꯕꯛ ꯈꯨꯨꯅꯥꯝ ꯍꯥꯏꯕꯗꯣ
ꯑꯗꯨꯅꯦ ꯏꯅꯥ ꯈꯨꯜꯂꯣ ꯄꯩꯁꯥ ꯄꯥꯏꯌꯣ ꯍꯥꯏꯔꯗꯤ ꯍꯧꯖꯤꯛ ꯈꯨꯗꯛꯇꯤ ꯏꯁꯣꯔꯅ ꯄꯩꯁꯥ ꯄꯥꯏꯌꯣ ꯅꯪ ꯄꯩꯁꯥ ꯄꯥꯏꯈ꯭ꯔꯣꯀꯣ ꯍꯥꯏꯕꯗ ꯀꯅꯥꯅꯅꯣꯕ ꯊꯤꯡꯕ ꯉꯝꯒꯗꯧꯔꯤꯁꯦ
ꯍꯣꯏ ꯍꯣꯏ ꯃꯥꯅꯦ ꯃꯥꯅꯦ ꯑꯗꯨꯝ
ꯑꯗꯨꯒꯤ ꯑꯩꯈꯣꯏꯒꯤ ꯃꯃꯥꯡꯗ ꯆꯥꯟꯁ ꯄꯤꯔꯛꯄ ꯑꯣꯄꯣꯔꯆꯨꯅꯤꯇꯤ ꯂꯥꯛꯄ ꯑꯣꯄꯣꯔꯆꯨꯅꯤꯇꯤ ꯇꯤ ꯂꯥꯛꯄ ꯈꯨꯗꯤꯡꯁꯦ ꯂꯧꯒꯗꯧꯕꯅꯦ ꯍꯥꯏꯌꯦꯀꯣ ꯈꯣꯏ ꯑꯩꯈꯣꯏꯒꯤꯗꯃꯛ ꯐꯥꯒꯗꯧꯕ ꯑꯣꯏꯔꯗꯤ
ꯑꯣꯏ ꯍꯧꯖꯤꯛꯀꯥꯟꯗꯤ ꯏꯅꯥꯛ ꯈꯨꯟꯕꯁꯤꯡꯁꯦ ꯏꯅꯥꯛ ꯈꯨꯟ ꯑꯗꯨꯅꯤ ꯏꯅꯥꯛ ꯈꯨꯟꯕꯁꯤꯡꯅ ꯒ꯭ꯌꯥꯟ ꯇꯥꯥꯏꯌꯦ ꯂꯥꯏꯔꯕꯁꯤꯡꯅ ꯒ꯭ꯌꯥꯟ ꯇꯥꯗꯦꯅꯦ ꯑꯩꯈꯣꯏꯁꯦ
ꯂꯥꯏꯔꯕꯁꯤꯡ ꯒ꯭ꯌꯥꯟ ꯇꯥꯗꯦꯕ ꯀꯔꯤꯒꯤꯅꯣꯕ ꯑꯗꯨ ꯂꯥꯏꯔꯕꯁꯤꯡꯁꯦ ꯃꯈꯨꯠꯇ ꯄꯩꯁꯥ ꯈꯔ ꯂꯥꯛꯄ ꯃꯇꯝ ꯃꯤ ꯎꯗꯦꯕ
ꯍꯣꯏ ꯍꯣꯏ ꯍꯣꯏ
ꯃꯤ ꯏꯅꯥꯛ ꯈꯨꯟꯕꯁꯤꯡꯗꯤ ꯑ ꯈꯔ ꯂꯩꯌꯦꯀꯣ ꯃꯈꯣꯏꯒꯤ ꯄꯩꯁꯥ ꯋꯥꯅ ꯇꯥꯟꯕ ꯄꯩꯁꯁꯤꯡꯗꯣ ꯀꯗꯥꯏꯗ ꯑ ꯁꯤꯔ ꯁꯤꯔꯗꯤ ꯀꯅꯥ ꯀꯗꯥꯏꯗ ꯊ ꯇꯧꯕꯅꯤ ꯍꯥꯏꯕꯒꯤ ꯀꯤꯕ ꯂꯩꯔꯒ ꯃꯣꯏꯗꯤ ꯑ ꯑꯗꯨꯝ ꯀꯩꯅꯣ ꯇꯧꯋꯦꯕ ꯑꯥ ꯆꯦꯛꯁꯤꯟꯕ ꯁꯔꯨꯛꯁꯦ ꯂꯩꯌꯦꯕ
ꯍꯣꯏ ꯍꯣꯏ
ꯄꯩꯁꯥ ꯄꯩꯁꯥ ꯃꯥꯡꯍꯟꯕ ꯌꯥꯗꯦ ꯃꯣꯏꯗꯤ ꯂꯨꯄꯥ ꯇꯔꯥ ꯐꯥꯎꯁꯨ ꯑ ꯀꯔꯤꯅꯣ ꯄꯥꯏꯌꯦꯕ
ꯍꯣꯏ ꯃꯌꯥꯡ ꯈꯣꯏꯗꯤ ꯌꯦꯡꯉꯨꯅꯦ ꯂꯨꯄꯥ ꯑꯃ ꯁꯤꯀꯤ ꯐꯥꯎ ꯑꯗꯨꯝ ꯃꯣꯏꯁꯦ ꯑꯗꯨꯝ ꯍꯥꯏꯗꯤ ꯌꯥꯝꯅ ꯄ꯭꯭ꯔꯤꯁꯦꯁ ꯑꯣꯏꯅ ꯂꯧꯋꯦꯕ
ꯑꯗꯨꯅꯦ ꯑꯩꯈꯣꯏꯒꯤ ꯍꯧꯖꯤꯛ ꯃꯐꯝꯗꯨꯗꯤ ꯑꯥ ꯀꯔꯤꯅꯣ ꯄꯣꯠ ꯂꯧꯕ ꯃꯇꯝꯗ ꯂꯨꯄꯥ ꯃꯉꯥꯒꯨꯝꯕ ꯂꯦꯝꯕꯒꯁꯦ ꯆꯤꯡꯉꯝ ꯄꯤꯈ꯭ꯔꯣ ꯍꯥꯏꯕꯒꯨꯝꯕ ꯇꯧꯋꯦꯅꯀꯣ
ꯎꯝ
ꯑꯩꯈꯣꯏ ꯃꯄꯥꯟꯗꯗꯤ ꯌꯦꯡꯉꯨꯅꯦ ꯂꯨꯄꯥ ꯑꯃ ꯂꯦꯝꯕ ꯄꯥꯎ ꯍꯟꯗꯣꯛ ꯂꯨꯄꯥ ꯃꯈꯥꯏ ꯂꯦꯝꯕ ꯐꯥꯎ ꯍꯟꯗꯣꯛꯑꯦꯕ ꯑꯗꯨꯒ ꯎꯝ ꯑꯥꯗꯗꯤ ꯂꯨꯄꯥ ꯇꯔꯥꯒꯤ ꯎꯝ
ꯎꯝ ꯃꯣꯏꯅ ꯂꯧꯅꯤꯡꯉꯥꯏꯁꯨ ꯑꯗꯨꯝ ꯂꯧꯅꯤꯡꯉꯥꯏ ꯂꯩꯔꯤꯗꯤ ꯑꯗꯨꯝ ꯂꯧꯒꯗꯕ ꯂꯩꯔꯗꯤ ꯑꯗꯨꯝ ꯂꯧꯋꯦ ꯅꯣꯏꯅ ꯄꯤꯅꯤꯡꯉꯥꯏ ꯂꯩꯗꯤ ꯑꯗꯨꯝ ꯄꯤꯕꯅꯦꯕ ꯃꯣꯏꯗꯤ ꯁꯦꯡꯗꯤ ꯁꯦꯡꯕꯅꯦꯕ ꯄꯩꯁꯥꯒꯤ ꯃꯇꯥꯡꯗꯤ
ꯍꯣꯏ ꯑꯩꯁꯨ ꯑꯗꯨꯝ ꯃꯄꯥꯟꯗ ꯂꯩꯔꯛꯄꯁꯦ ꯂꯨꯄꯥ ꯇꯔꯥꯒꯤ ꯆꯟꯗꯤ ꯆꯠꯂ ꯑꯩꯈꯣꯏꯒꯤ ꯍꯧꯖꯤꯛ ꯂꯝꯁꯤꯗ ꯂꯨꯄꯥ ꯇꯔꯥ ꯆꯟꯗꯤ ꯆꯠꯂꯤ ꯅꯠꯇꯦꯕ ꯌꯥꯝ ꯏꯅꯥ ꯈꯨꯜꯂꯕ꯭ꯔꯥ ꯍꯥꯏꯕ ꯑꯩꯈꯣꯏꯒꯤ ꯂꯝꯁꯦ
ꯎꯝ ꯌꯥꯝꯅ ꯑꯗꯨꯒꯤꯅꯦ ꯑꯩꯈꯣꯏꯅꯦ ꯑꯩꯈꯣꯏꯒꯤ ꯃꯤꯁꯤꯡꯁꯦ ꯌꯥꯝ ꯂꯥꯏꯕꯁꯦ
ꯑꯗꯨꯅꯦ ꯑꯦ ꯑꯩ ꯈꯣꯏ ꯏꯔꯕꯗꯤ ꯂꯥꯏꯔꯕꯅ ꯑꯗꯨꯝ ꯂꯥꯏꯔꯅꯤ ꯁꯨꯃꯥꯏꯅ ꯇꯧꯔꯗꯤꯀꯣ ꯑꯗꯨꯗꯤ ꯌꯦꯡꯉꯣ ꯂꯨꯄꯥ ꯀꯣꯐꯤꯁꯦ ꯂꯨꯄꯥ ꯑꯃꯒꯤ ꯄꯦꯛꯀꯦꯠ ꯐꯪꯉꯦꯕ ꯁꯤꯗ ꯐꯪꯗꯦꯕ
ꯎꯝ
ꯑꯗꯣ ꯑꯗꯨ ꯀꯥꯔꯤ ꯑꯗꯨ ꯌꯦꯡꯉꯣꯅꯦ ꯑꯗꯨꯅꯕꯨ ꯀꯥ ꯀꯃꯥꯏꯅ ꯆꯥꯎꯈꯠꯀꯦꯔꯥ ꯍꯥꯏꯕ ꯑꯩ ꯑꯥꯗ ꯑꯩ ꯑꯥꯗ ꯂꯩꯕꯤꯗꯣ ꯑꯥꯝ ꯄꯩꯁꯥ ꯂꯩꯇꯦ ꯍꯥꯏꯕ ꯅꯠꯇꯦ ꯑꯗꯨꯕꯨ ꯑꯥ ꯃꯆꯥ ꯃꯆꯥ ꯂꯨꯄꯥ ꯑꯃ ꯑꯅꯤ ꯚꯦꯂꯌꯨ ꯌꯥꯝ ꯈꯪꯅ ꯁꯤꯖꯤꯟꯅꯕꯗꯨ ꯎꯕ ꯃꯇꯝꯗ ꯑꯩꯈꯣꯏꯁꯨ ꯑ ꯑꯣ ꯁꯨꯃꯥꯏꯅ ꯇꯧꯕꯅꯦꯀꯣ ꯍꯥꯏꯅ ꯑꯩꯈꯣꯏꯁꯨ ꯆꯦꯛꯁꯤꯟꯕ ꯍꯧꯋꯦꯕꯀꯣ ꯑꯗꯨ ꯁꯤꯗ ꯑꯃꯨꯛ ꯊꯣꯛꯄ ꯑꯁꯤꯗ ꯑꯃꯨꯛ ꯊꯣꯛꯂꯛꯄ ꯃꯇꯝꯗ ꯑꯩꯁꯦ ꯃꯤꯁꯤꯡꯁꯨ ꯄꯨꯔꯥ ꯌꯥꯝꯅ ꯂꯩꯕ ꯇꯥꯏꯞꯇ ꯇꯧꯔꯛꯄꯗꯣ ꯂꯨꯄꯥ ꯂꯨꯄꯥ ꯃꯉꯥ ꯂꯨꯄꯥ ꯇꯔꯥꯒꯤ ꯆꯟꯗꯤꯐꯥꯎ ꯆꯠꯅꯥꯗꯕꯗꯣ ꯁꯤꯗꯥ ꯑꯦ ꯑꯩꯗꯣ ꯌꯥꯝ ꯉꯛꯄꯅꯦ
ꯃꯥꯅꯦ ꯃꯥꯅꯦ
ꯑꯗꯨ ꯀꯔꯤ ꯃꯊꯥ ꯆꯥꯔꯤꯕ꯭ꯔꯣꯗꯣ
ꯑꯩꯅ ꯏꯔꯣꯝꯕꯒ ꯃꯪꯒꯜ ꯀꯔꯤ ꯀꯔꯤꯅ ꯑꯗꯨꯝ ꯆꯥꯏ
ꯑꯥ
ꯈꯥꯃꯦꯟ ꯏꯔꯣꯝꯕ ꯈꯥꯃꯦꯟꯒ ꯀꯩꯅꯣ ꯃꯣꯔꯣꯛ ꯃꯦ ꯃꯦꯠꯂꯒꯀꯣ
ꯅꯨꯡꯊꯪ ꯂꯩꯕ꯭ꯔꯣ
ꯑꯩ ꯏꯃꯥꯟꯅꯕ ꯑꯃꯒ ꯂꯩꯕꯅꯤ
ꯃꯥꯗꯤ ꯆꯥꯗꯕ
ꯌꯥꯕ ꯥꯛꯇꯔ ꯌꯥꯌꯥ
ꯑꯣ ꯔꯨꯝꯃꯦꯠ ꯔꯨꯝꯃꯦꯠ ꯑꯣꯏꯅ ꯂꯩꯕꯀꯣ
ꯎꯝ
ꯔꯨꯝꯃꯦꯠ ꯂꯩꯕꯁꯤꯁꯨ ꯃꯤ ꯐꯕ ꯊꯦꯡꯅꯔꯗꯤ ꯌꯥꯝ ꯅꯨꯡꯉꯥꯏꯌꯦꯀꯣ
ꯍꯣꯏ ꯍꯣꯏ
ꯃꯤ ꯐꯠꯇꯕ ꯔꯨꯝꯃꯦꯠ ꯊꯦꯡꯅꯔꯗꯤ ꯃꯥꯡꯕꯅ‌ꯦ ꯃꯥꯡꯕ ꯍꯥꯏꯕ ꯂꯩꯌꯦ ꯅꯪꯒꯤꯗꯤ ꯅꯨꯡꯉꯥꯏꯕ꯭ꯔꯣꯗꯣ
ꯍꯣꯏ ꯍꯥꯏ ꯅꯨꯡꯉꯥꯏꯗꯣ
ꯅꯨꯄꯥꯁꯤꯡꯖꯦ ꯍꯥꯏꯔꯒ ꯄꯨꯛꯅꯤꯡ ꯆꯝꯃꯦ
ꯎꯝ
ꯅꯨꯄꯥꯁꯤꯡꯗꯤ ꯂꯩꯕ ꯂꯩꯇꯕ ꯑꯗꯨꯝ ꯀꯔꯤꯅꯣ ꯁꯤꯌꯥꯔ ꯇꯧꯔꯒ ꯑꯗꯨꯝ ꯇꯧꯋꯦꯕ ꯅꯨꯄꯥꯁꯤꯡꯗꯤ ꯑꯌꯥꯝꯕꯀꯣ ꯑꯩꯈꯣꯏ ꯅꯨꯄꯤꯁꯤꯡꯁꯤꯅꯦ ꯌꯥꯝ ꯀꯨꯞꯄꯁꯦ
ꯍꯣꯏ ꯅꯨꯄꯤꯁꯤꯡꯁꯦ ꯁꯦꯝꯄꯨꯒꯤ ꯃꯔꯝꯗꯁꯨ ꯑꯗꯨꯝ ꯈꯠꯅꯒꯅꯤ
ꯍꯣꯏ ꯍꯣꯏ ꯑꯩꯕꯨꯗꯤ ꯑꯩꯕꯨꯗꯤ ꯁꯤꯒꯨꯝꯕ ꯂꯩꯕꯒꯨꯝꯕꯗꯤ ꯑꯩꯗꯤ ꯂꯩꯔꯛꯇꯕꯅꯤꯅꯗꯤ ꯈꯪꯗꯦ ꯑꯗꯨꯕꯨ ꯑꯗꯨꯝ ꯋꯥꯔꯤ ꯇꯥꯔꯛꯄꯗꯀꯣ ꯔꯨꯝꯃꯦꯠ ꯁꯦ ꯐꯖꯅ ꯀꯩꯅꯣ ꯌꯨꯝꯁꯦ ꯃꯄꯥꯟ ꯂꯩꯔ ꯂꯩꯔꯒ ꯐꯖꯅ ꯂꯩꯌꯦ ꯍꯥꯏꯔꯗꯤ ꯔꯨꯝꯃꯦꯠ ꯑꯐꯕ ꯁꯨ ꯔꯨꯝꯃꯦꯠꯇꯁꯨ ꯃꯈꯥ ꯄꯣꯜꯂꯦ ꯍꯥꯏꯕꯅꯦꯕ
ꯎꯝ ꯃꯥꯅꯤ ꯃꯥꯅꯤ
ꯍꯧꯖꯤꯛ ꯃꯇꯝꯗ ꯃꯁꯥꯒꯤ ꯃꯤꯅ ꯐꯥꯎ ꯃꯈꯣꯏ ꯏꯃꯨꯡ ꯃꯅꯨꯡꯅ ꯐꯥꯎ ꯑ ꯀꯅꯣ ꯎ ꯍꯥꯠꯅꯕ ꯃꯇꯝꯗ ꯃꯤꯒꯤ ꯑꯇꯣꯞꯄ ꯃꯤꯗꯤ ꯌꯥꯝ ꯏꯂꯥꯏ ꯂꯥꯏꯅ ꯁꯤꯖꯤꯟꯅꯕ ꯉꯝꯃꯦꯕ ꯑꯩꯈꯣꯏꯕꯨ ꯑꯣ
ꯍꯣꯏ ꯍꯣꯏ
ꯁꯤꯖꯤꯟꯅꯁꯦ ꯍꯥꯏꯔꯗꯤ
ꯑꯩ ꯑꯩꯒꯤ ꯏꯆꯟꯅꯨꯄꯤ ꯑꯃꯥ ꯂꯩꯌꯦꯕꯀꯣ ꯑꯩꯒꯤ ꯏꯆꯟꯅꯨꯄꯤ ꯃꯥꯁꯦ ꯍꯣꯁꯇꯦꯜꯗ ꯂꯩꯕꯅꯦꯕ ꯑꯩꯁꯨ ꯍꯣꯁꯇꯦꯜꯗ ꯂꯩ ꯃꯥꯁꯨ ꯍꯣꯁꯇꯦꯜꯗ ꯂꯩ ꯑꯗꯨꯝ ꯃꯣꯏꯒꯤ ꯋꯥꯔꯤꯁꯦ ꯅꯨꯄꯤ ꯈꯣꯏꯒꯤ ꯋꯥꯔꯤꯁꯦ ꯑꯩꯁꯦ ꯁꯤ ꯅꯨꯄꯤꯁꯦ ꯑꯗꯨꯃꯥꯏꯅ ꯇꯧꯋꯤ ꯑꯗꯨꯃꯥꯏꯅ ꯇꯧꯋꯦ ꯑꯗꯨꯗꯣ ꯑꯩꯉꯣꯟꯗ ꯑꯗꯨꯝ ꯂꯤꯕ ꯂꯤꯅꯤꯡꯕ ꯋꯥꯔꯤꯁꯦꯀꯣ
ꯍꯣꯏ
ꯀ ꯃꯔꯝꯗꯨꯅ ꯍꯥꯏ ꯁꯝꯄꯨꯒꯤ ꯃꯔꯝ ꯀꯔꯤ ꯀꯔꯤꯅꯣ ꯑꯗꯨꯝ ꯃꯆꯥ ꯃꯆꯥꯒꯤ ꯃꯔꯝꯗꯀꯣ
ꯑꯥꯎ
ꯑꯗꯨꯝ ꯈꯠꯅꯔꯒ ꯑꯗꯨꯝ ꯇꯧꯕꯅ ꯍꯥꯏꯩꯌꯦ
ꯑ ꯑꯗꯨꯃꯥꯏ ꯇꯧꯋꯦ ꯅꯨꯄꯤꯁꯤꯡꯁꯦ ꯈꯔ ꯀꯣ
ꯎꯝꯝ
ꯑꯗꯨꯒꯤ ꯑꯍ ꯃꯔꯛꯇ ꯑꯩꯗꯤ ꯑꯗꯨꯒꯨꯝꯕꯗꯣ ꯎꯝ
ꯑꯩꯈꯣꯏꯒꯤ ꯀꯩꯅꯣ ꯍꯣꯏ ꯅꯨꯄꯤ ꯂꯣꯏꯅ ꯍꯥꯏꯕ ꯅꯠꯇꯦꯀꯣ ꯑꯗꯨꯒꯅꯦ ꯅꯨꯄꯤꯈꯣꯏꯁꯦ ꯍꯣꯏ ꯃꯤ ꯑꯃꯥ ꯑꯅꯤ ꯑꯍꯨꯝ ꯁꯤꯒꯨꯝꯕ ꯑꯗꯨꯝ ꯂꯩꯔꯗꯤ ꯁꯤꯗꯤ ꯀꯩꯝ ꯀꯥꯏꯗꯦꯕ ꯑꯗꯣ ꯃꯉꯥ ꯑꯣ ꯄꯨꯟꯅ ꯂꯩꯔꯗꯤꯀꯣ ꯃꯉꯥ ꯇꯔꯨꯛ ꯑꯗꯨꯝ ꯄꯨꯟꯅ ꯂꯩꯔꯗꯤ ꯃꯣꯏ ꯌꯥꯔꯔꯣꯏ ꯅꯨꯄꯤꯁꯤꯡꯁꯦ
ꯑꯦ ꯌꯥꯅꯗꯕꯅꯦ ꯒ꯭ꯔꯨꯞ ꯒ꯭ꯔꯨꯞ ꯁꯦꯝꯂꯛꯄꯅꯦ ꯃꯤ ꯑꯅꯤ ꯑꯅꯤꯒꯤ ꯒ꯭ꯔꯨꯞ ꯒ꯭ꯔꯨꯞ ꯁꯦꯝꯂꯛꯄꯅꯦ
ꯎꯝ
ꯑꯗꯨꯒ ꯅꯨꯄꯤꯁꯤꯡꯁꯦꯀꯣ ꯑꯩꯅ ꯑꯩꯅ ꯑꯗꯨꯝ ꯎꯔꯛꯄ ꯃꯇꯝꯗ ꯃꯥ ꯐꯝꯃꯤꯟꯅꯔꯒ ꯐꯝꯃꯤꯟꯅꯔꯒ ꯋꯥꯔꯤ ꯁꯥꯒꯅꯤ ꯀꯣ ꯑꯗꯨꯒ ꯑꯗꯨꯒꯤ ꯋꯥꯔꯤꯗꯣ ꯑꯃꯗ ꯑꯃꯨꯛ ꯂꯤꯒꯅꯤ ꯑꯩꯗꯤ ꯑꯗꯨ ꯌꯥꯝ ꯍꯩꯅꯗꯕ ꯑꯩ ꯅꯨꯄꯤꯅꯦ ꯍꯥꯏꯔꯁꯨ ꯑꯩ ꯑꯗꯨꯒꯨꯝꯕ ꯀ꯭ꯋꯥꯂꯤꯇꯤ ꯗꯤ ꯑꯩꯉꯣꯟꯗ ꯆꯦꯟꯗꯦꯕ ꯉꯥꯡꯒꯦ ꯍꯥꯏꯔꯗꯤ ꯃꯥꯏꯗ ꯗꯥꯏꯔꯦꯛ ꯉꯥꯡꯕ ꯑꯩꯁꯨ ꯗꯥꯏꯔꯦꯛ ꯉꯥꯡꯕꯀꯣ ꯃꯅꯤꯡꯗ ꯉꯥꯡꯕꯗꯨꯗꯤ ꯇꯧꯕꯅꯣ ꯍꯥꯏꯕꯅꯤꯅꯀꯣ ꯑꯗꯨꯒ ꯎ ꯃꯤꯅ ꯑꯩꯕꯨ ꯌꯥꯝ ꯊꯥꯖꯅ ꯑꯁꯤ ꯋꯥꯁꯦ ꯃꯤꯕꯨ ꯇꯝꯒꯅꯨ ꯍꯥꯏꯕ ꯋꯥꯗꯨ ꯇꯝꯗꯦꯕ ꯃꯤ ꯅꯨꯄꯤ ꯈꯔꯗꯤ ꯋꯥ ꯂꯩ ꯋꯥ ꯂꯩꯍꯟꯅꯤꯡꯂꯒ ꯑꯗꯨꯝ ꯇꯝꯕ ꯂꯩꯌꯦꯕꯀꯣ
ꯃꯅꯤꯡꯗ ꯍꯥꯏꯕꯒꯤ
ꯑꯗꯨꯅꯦ
ꯑꯗꯨꯗꯤ ꯌꯥꯝꯅ ꯑꯗꯨꯝ ꯇꯧꯅꯤ ꯅꯨꯄꯤꯁꯤꯡꯁꯤꯕꯣ
ꯑꯗꯨꯒꯤ ꯑꯩ ꯌꯥꯝꯅ ꯍꯩꯅꯗꯦ ꯑꯩꯈꯣꯏ ꯂꯩꯀꯥꯏꯗꯁꯨ ꯅꯨꯄꯤ ꯈꯔ ꯂꯩꯌꯦꯝ ꯀꯩꯅꯣꯅꯦ ꯃꯧꯁꯤꯡꯅꯦꯕꯀꯣ ꯑꯗꯣ ꯎꯝ ꯐꯝꯃꯤꯟꯅꯔꯒ ꯑꯃ ꯑꯃꯒ ꯐꯝꯃꯤꯟꯅꯔꯒ ꯑꯃꯒꯤ ꯃꯔꯝ ꯑꯃꯒꯤ ꯃꯔꯝꯗ ꯉꯥꯡ ꯅꯤ ꯑꯗꯨꯒ ꯍꯧꯖꯤꯛ ꯉꯥꯡꯂꯝꯕ ꯃꯤꯗꯨꯒ ꯑꯃꯨꯛ ꯐꯝꯂꯒ ꯉꯁꯥꯏ ꯉꯥꯡꯃꯤꯟꯅꯕ ꯃꯤꯗꯤ ꯃꯔꯝꯗ ꯑꯃꯨꯛ ꯀꯥꯡꯥꯡꯕ ꯑꯗꯨꯝ ꯇꯧꯕꯀꯣ
ꯍꯝ ꯍꯨꯝ
ꯑꯗꯨ ꯑꯗꯨ ꯃꯥꯒꯤꯗꯃꯛ ꯀꯥꯟꯅꯕ ꯄꯣꯠꯁꯨ ꯅꯠꯇꯦꯕ ꯃꯁꯥ ꯃꯁꯥꯒꯤꯗꯃꯛꯁꯨ ꯀꯥꯟꯅꯕ ꯋꯥꯁꯨ ꯅꯠꯇꯦꯕ ꯑꯗꯨꯒꯤ ꯅꯍꯥꯟꯁꯦ ꯑꯁꯤ ꯅꯨꯄꯤ ꯑꯃ ꯂꯩꯌꯦ ꯑꯩꯈꯣꯏ ꯃꯅꯥꯛꯇꯀꯣ ꯃꯤ ꯋꯥ ꯌꯥꯝ ꯉꯥꯡꯕ ꯑꯗꯨꯗ ꯑꯩꯈꯣꯏꯒꯤ ꯃꯔꯝꯗ ꯑꯩꯈꯣꯏ ꯀꯔꯤꯁꯨ ꯑꯩꯈꯣꯏ ꯃꯣꯏꯒ ꯃꯔꯤ ꯂꯩꯅꯗꯦ ꯑꯗꯨꯕꯨ ꯑꯩꯈꯣꯏꯒꯤ ꯃꯔꯝꯗ ꯑꯣꯏꯗꯕ ꯉꯥꯡꯔꯒ ꯃꯤꯄꯨ ꯁꯟꯗꯣꯛꯂꯝꯝꯕ
ꯎꯝ
ꯑꯗꯨꯒ ꯃꯥꯅ ꯉꯥꯡꯗꯕꯒꯨꯝꯅ ꯑꯩꯉꯣꯟꯗ ꯃꯥꯅ ꯉꯥꯡꯕꯅꯦ ꯅꯍꯥꯟꯅꯤꯗꯨ ꯍꯥꯏꯅ ꯃꯤ ꯑꯃꯗ ꯃꯥꯅ ꯇꯥꯏꯅꯥꯕꯤꯕ ꯑꯗꯨꯒꯤ ꯑꯩꯁꯦ ꯑꯟꯇꯤ ꯃꯁꯥ ꯃꯁꯥꯕꯨ ꯀꯥꯟꯅꯗꯕ ꯃꯥꯒꯤꯗꯃꯛ ꯀꯥꯟꯅꯕ ꯐꯪꯗꯕ ꯋꯥꯗꯨ ꯀꯔꯤꯒꯤ ꯉꯥꯡꯕ꯭ꯔꯥ ꯍꯥꯏꯅ ꯑꯩꯅ ꯍꯥꯏꯕꯅꯦꯕ ꯏꯟꯗꯥꯏꯔꯦꯛꯇ ꯑꯣꯏꯅꯀꯣ ꯑꯗꯨꯒ ꯇꯨꯃꯤꯟꯂꯩ ꯈ꯭ꯔꯦ ꯃꯁꯥ ꯃꯁꯥꯕꯨ ꯀꯥꯟꯅꯗꯕ ꯋꯥꯗꯨꯗꯤ ꯉꯥꯡꯂꯣꯏꯗꯕꯅꯦ ꯃꯤꯒꯤ ꯏꯃꯨꯡꯗ ꯊꯨꯒꯥꯏꯔꯒ ꯃꯤ ꯃꯤ ꯏꯃꯨꯡꯗꯣ ꯋꯥ ꯑꯣꯏꯗꯕ ꯋꯥ ꯑꯃꯅ ꯃꯤꯒꯤ ꯏꯃꯨꯡ ꯑꯃ ꯊꯨꯒꯥꯏꯔꯒ ꯅꯪ ꯀꯌꯥꯃꯨꯛ ꯐꯥꯔꯒ ꯂꯩꯒꯦꯔꯣ ꯍꯥꯏꯕ ꯑꯩꯅ
ꯎꯝ ꯎꯝ
ꯍꯧꯖꯤꯛꯇꯤꯀꯣ ꯑꯉꯥꯡ ꯑꯍꯟ ꯑꯍꯟ ꯑꯉꯥꯡ ꯈꯥꯏꯗ꯭ꯔꯦ ꯌꯥꯗꯕ ꯄꯣꯠꯇꯨꯗꯤ ꯑꯍꯟ ꯑꯣꯏꯔꯁꯨ ꯑꯣꯏꯗꯕ ꯊꯕꯛ ꯇꯧꯔꯗꯤ ꯑꯩꯗꯤ ꯗꯥꯏꯔꯦꯛ ꯉꯥꯡꯕꯅꯦ ꯍꯧꯖꯤꯛꯀꯥꯟꯗꯤ
ꯎꯝ
ꯍꯥꯏꯕꯗꯤ ꯑꯍꯟꯅꯦ ꯍꯥꯏꯅ ꯈꯨꯝꯗ꯭ꯔꯕ ꯑꯗꯨꯝ ꯂꯩꯔꯗꯤ ꯍꯦꯟꯅ ꯍꯦꯟꯅ ꯅꯦꯠꯂꯦꯕ
ꯀꯩꯒꯤ ꯎꯝ ꯍꯩꯒꯤ ꯑꯩ ꯀꯥꯀꯥꯒꯤ ꯃꯥꯒꯤ ꯅꯨꯄꯤꯁꯨ ꯑꯗꯨꯃꯥꯏꯅ ꯇꯧꯔꯅꯤ ꯑꯩꯗꯤ ꯗꯥꯏꯔꯦꯛ ꯗꯥꯏꯔꯦꯛ ꯅꯉꯣꯟꯗꯥꯡꯕꯅꯤ
ꯎꯝ
ꯃꯥꯁꯦ ꯃꯆꯤꯟꯖꯦ ꯀꯔꯤ ꯍꯥꯏꯁꯤꯔꯥ ꯌꯥꯝ ꯀꯟꯕ ꯑꯗꯨꯒꯨꯝꯕ ꯇꯥꯏꯞꯇꯅꯦꯕ ꯃꯥꯁꯦꯀꯣ
ꯑꯥ
ꯑꯩꯗꯤ ꯗꯔꯦꯛ ꯗꯔꯛ ꯃꯥꯅꯥ ꯎꯨꯅꯦ ꯃꯥ
ꯑꯩꯅ ꯍꯥꯏꯕꯗꯤ ꯃꯆꯤꯟ ꯀꯝꯕꯗꯣ ꯑꯆꯨꯝꯕꯗ ꯀꯜꯂꯣꯕ ꯀꯥꯏꯗꯦꯕ
ꯑꯆꯨꯝꯕꯗꯤ ꯅꯠꯇꯦꯅꯦ ꯑꯗꯨꯝ ꯌꯥꯝꯅ ꯀꯜꯂꯛꯄꯒꯤ ꯇꯥꯏꯗꯣ ꯉꯥꯡꯕꯗꯣ
ꯎꯝ ꯎꯝ ꯑꯣ ꯑꯣ ꯑꯣ
ꯑꯗꯨ ꯇꯧꯋꯦꯕ ꯑꯩꯗꯤ ꯍꯩꯅꯗꯦꯕ ꯍꯥꯏ ꯉꯥꯡꯒꯦ ꯍꯥꯏꯔꯁꯗꯤ ꯑꯩꯉꯣꯟꯗ ꯗꯥꯏꯔ ꯑꯩꯁꯨ ꯗꯥꯏꯔꯦꯛ ꯗꯥꯏꯔꯦꯛꯝ ꯗꯥꯏꯔꯦꯛ ꯗꯥꯏꯔꯦꯛꯀꯤ ꯃꯤꯅꯦꯕ
ꯑꯥꯝ ꯑꯥꯝ
ꯑꯩꯗꯤ ꯌꯥꯔꯣꯏ ꯍꯥꯏꯔꯗꯤ ꯑꯗꯨꯝ ꯌꯥꯗꯦ ꯇꯧꯒꯦ ꯍꯥꯏꯗꯤ ꯑꯗꯨꯝ ꯇꯧꯕꯅꯦ ꯍꯣꯏ ꯄꯨꯟꯕ ꯃꯇꯝꯗ ꯑꯗꯨ ꯄꯨꯜꯂꯨꯁꯦ ꯍꯥꯏꯗꯤ ꯑꯗꯨꯝ ꯑꯃꯗ ꯑꯗꯨꯝ ꯆꯠꯄꯗꯣ
ꯍꯣ ꯍꯣꯏ
ꯑꯦꯡꯒꯜ ꯌꯥꯝꯗꯕꯗꯣ ꯑꯗꯨ ꯏꯁꯇ꯭ꯔꯦꯠ ꯐꯣꯔꯋꯥꯔꯗ ꯍꯥꯏꯕꯗꯣ ꯑꯗꯨ ꯑꯗꯨꯅ ꯍꯦꯟꯅ ꯐꯥꯏꯅ ꯎꯝ